ꯍꯂꯣ
ꯇꯥꯕꯣ ꯑ
ꯀꯅꯥꯅꯨ
ꯇꯅꯄꯤ
ꯑꯩ ꯈꯪꯕ꯭ꯔꯣ
ꯎꯪꯍꯣ ꯉꯁꯤꯅ ꯈꯪꯉꯅꯦ ꯑꯩꯗꯤ
ꯑꯩꯁꯨ ꯅꯪ ꯀꯅꯥꯅꯣ ꯈꯪꯗꯦꯅꯦ
ꯑꯦ ꯃꯣꯔꯅꯤꯡꯗ ꯅ ꯄꯨꯀꯣꯇꯣꯋꯦ ꯀꯣꯁꯨ ꯄꯤꯇꯣꯗꯦ ꯂꯀꯤꯁꯟꯁꯤ ꯀꯣ ꯄꯤꯇꯣꯗꯦ ꯀꯔꯤꯉꯅꯣ
ꯑꯩꯈꯣꯏꯗꯣ ꯇꯨꯝꯕ꯭ꯔꯥ ꯀꯔꯤ ꯇꯧꯕ꯭ꯔꯥ ꯑꯣꯏꯔꯝꯅꯤ
ꯀ ꯊꯔꯁꯨ ꯔꯤꯄ꯭ꯂꯥꯏ ꯄꯤꯅꯤꯡꯗꯦ ꯀꯩꯗꯧꯔꯅꯤ ꯑꯩꯈꯣꯏꯗꯤ ꯀꯝꯇ ꯇꯧꯅꯤꯡꯉꯦ ꯂꯩꯠꯇ꯭ꯔꯥꯅ
ꯑꯩꯃꯗ ꯇ ꯁꯔꯒ ꯄꯨꯔꯣꯅꯥ
ꯅ ꯆꯔ ꯀꯗꯗꯤꯅꯦ ꯑꯗꯨꯝ ꯊꯥꯔꯛꯄ ꯃꯇꯝꯗ ꯑꯗꯨ ꯑꯣꯏꯔꯁꯨ ꯔꯦꯁꯄꯣꯟꯁ ꯕꯤꯔꯗꯤ ꯕꯤꯤ ꯂꯩ ꯏꯗꯤꯦꯕ ꯀꯣ ꯍꯥꯟ ꯊ ꯄꯛꯌꯥꯁꯤ
ꯍꯟꯊꯕ꯭ꯔꯕ
ꯍꯣꯏꯅꯦ
ꯍꯗꯦ ꯇꯒꯤ ꯗꯗꯤꯒ꯭ꯔꯤ ꯀꯌꯥ ꯌꯧꯕ꯭ꯔꯥ
ꯐꯣꯔꯇꯤ ꯐꯥꯏꯚ
ꯌꯥꯝꯗꯦꯗ ꯅꯪ ꯀꯣ ꯃꯤ ꯀꯌꯥ ꯇꯧꯕ꯭ꯔꯥ
ꯑꯩ ꯑ ꯑꯍꯣꯀꯣ ꯉꯁꯤ ꯑꯩ ꯑꯩꯈꯣꯏ ꯀ꯭ꯂꯥꯁ ꯆꯠꯂꯦꯕ ꯑꯗꯨꯒꯤ ꯑꯩꯈꯣꯏ ꯀ꯭ꯂꯥꯁ ꯆꯠꯂꯒ ꯑꯃꯨꯛꯀ ꯍꯜꯂꯛꯑꯒ ꯃꯦꯡꯒꯣ ꯆꯥꯏꯌꯦꯦ ꯍ ꯑꯩ ꯐꯣꯇꯣ ꯊꯥꯈ꯭ꯔꯕꯅꯦ ꯌꯦꯡꯉꯣ ꯅꯪꯒꯤ ꯋꯥꯆꯦꯞꯇ
ꯇꯔꯤꯐ ꯇꯣꯗ
ꯌꯦꯦꯡꯉꯣ
ꯌꯦꯡꯒꯦ ꯌꯦꯡꯒꯦ ꯑꯩꯒꯤ ꯐꯣꯟꯗꯤ ꯅꯨꯡꯉꯥꯏꯇꯕꯒꯤꯀꯣ ꯌꯥꯝꯃ ꯑꯔꯅꯦꯦ ꯖꯣꯛ ꯆꯥꯛ ꯖꯣꯛ ꯆꯥꯛ ꯌꯥꯗ꯭ꯔꯦ
ꯍꯣꯏ ꯑꯗꯨꯝ ꯇꯝꯕꯤ ꯑꯗꯨꯃꯥꯏꯅ ꯇꯧꯅꯤ
ꯑꯣꯀꯦ ꯑꯩꯉꯣꯟꯗꯗꯤ ꯀꯦꯝꯝ ꯍꯥꯏꯕꯤꯗꯦ
ꯎꯝ ꯏꯃꯥꯟꯅꯕꯤꯁꯨ ꯑꯗꯨꯃꯥꯏꯅ ꯇꯧꯒꯅꯤ
ꯎꯝ
ꯑꯩꯔꯣꯜꯒꯤꯕ ꯈꯪꯗ꯭ꯔꯦꯕ ꯑꯝꯗꯒꯤ ꯑꯩꯅ ꯏꯃꯥꯟꯅꯕꯕꯤ ꯑꯃꯕꯨ ꯊꯥꯔꯛꯑꯦ ꯃꯕꯨ ꯇꯣꯛꯑꯣ ꯍꯥꯏꯅꯩ ꯃꯥ ꯅꯣꯛꯄ ꯍꯧꯔꯦꯗꯨꯗꯩ
ꯅꯪ ꯑꯍꯥꯎꯕ ꯆꯥꯕ ꯃꯥꯜꯂꯤꯗ
ꯉꯖꯥꯕꯅꯤꯍꯦ
ꯃꯦꯡꯒꯣ ꯁꯤꯖꯟ ꯑꯣꯏꯔꯤꯕꯣ ꯃꯅꯤꯄꯨꯔꯗ
ꯑꯦꯗ ꯍꯗꯤ ꯔꯁ
ꯆꯥꯅꯤꯡꯉꯦ ꯆꯥꯕ ꯐꯪꯗ꯭ꯔꯦ
ꯑꯔꯤ ꯄꯨ ꯊꯥ ꯄꯅꯦ ꯅꯉꯣꯟꯗ ꯗꯤꯃꯥꯟ ꯇꯧꯔꯛ ꯀꯣꯏꯁꯦ
ꯑꯩ ꯄꯔꯂꯥꯏꯁ ꯑꯩ ꯄꯔꯥ ꯂꯥꯏꯁꯇ ꯂꯩꯀꯣ ꯑꯃꯤ ꯄ꯭ꯔꯂꯥꯏꯁ ꯂꯥꯁ ꯟ ꯂꯥꯁ ꯃꯟꯗ ꯑꯩ ꯁꯦꯂꯔꯤ ꯍꯥꯐ ꯁꯦꯂꯔꯤꯁꯨ ꯐꯪꯗꯦ ꯗꯤꯁ ꯃꯟ ꯑꯩ ꯊꯕꯛ ꯇꯧꯗꯦ ꯑꯩ ꯊꯂꯣ ꯐꯪꯗꯕꯤꯗ ꯀꯃꯥꯏꯅ ꯔꯦꯟ ꯄꯤꯁꯤꯔꯅ ꯑꯩꯒꯤ ꯀꯛꯇꯣ ꯁꯟꯊꯤ ꯍꯥꯜꯂ ꯂꯩꯔꯤ ꯑꯩ ꯊꯕꯛ ꯆꯠꯇ꯭ꯔꯦ ꯑꯩꯅ ꯑꯃꯨꯛꯀ ꯊꯕꯛ ꯆꯠꯂꯗꯤ ꯗꯦ ꯋꯤꯜ ꯄꯦ ꯃꯤ ꯕꯦꯛ ꯕꯠ ꯑꯩ ꯆꯠꯇ꯭ꯔꯗꯤ ꯑꯩꯒꯤ ꯄꯩꯁꯥ ꯑꯩꯒꯤ ꯁꯦꯂꯔꯤꯗꯣ ꯗꯦ ꯋꯤꯜꯗꯤ ꯗꯥꯛ ꯏꯠ ꯗꯦ ꯋꯤꯟ ꯄꯦ ꯑꯦꯅꯤ ꯁꯤꯡꯒꯜ ꯃꯅꯤ ꯑꯣꯜꯁꯣ ꯈꯪꯕ꯭ꯔꯥ ꯁꯣ ꯑꯥꯏ ꯃꯤꯟ ꯕ꯭ꯔꯣꯛ ꯌꯣꯔ ꯑꯟꯇꯤ ꯏꯁ ꯕ꯭ꯔꯣꯛ ꯕ꯭ꯔꯣꯛ ꯌꯥꯝ ꯂꯥꯏꯔꯕꯤꯅꯦ ꯑꯩꯁꯦ ꯂꯥꯏꯔ ꯂꯥꯏꯔ ꯂꯥꯏꯔꯣꯏ ꯌꯥꯝ ꯂꯥꯏꯔꯦ ꯅꯪ ꯑꯦꯛꯖꯥꯝ ꯀꯔꯝ ꯀꯥꯟꯗ ꯍꯧꯗꯣꯏꯅꯣ
ꯀꯩ ꯍꯥꯏꯦꯕ
ꯀꯔꯝ ꯐꯥꯟꯗ ꯑꯦꯛꯖꯥꯝ ꯑꯥꯎꯣꯏꯅꯣ
ꯖꯨꯂꯥꯏ ꯂꯥꯁꯇ ꯑꯒꯁ ꯐꯥꯔꯁꯇ ꯍꯥꯏꯔꯤꯅꯦ ꯒ꯭ꯌꯥꯟ ꯇꯥꯗꯦ ꯃꯩꯁꯦ ꯑꯗꯨꯝ
ꯏꯔꯟ ꯁꯤꯒ ꯊꯥꯕꯨ ꯊꯥꯈꯤꯒꯗ꯭ꯔꯥ ꯅꯣꯏ ꯀꯥꯡꯕꯨꯁꯦ ꯃꯅꯤꯄꯨꯔꯁꯦ ꯏꯔꯥꯡ ꯌꯥꯝꯕꯅꯤꯅꯀꯣ
ꯅꯪꯁꯨ ꯑꯗꯨ ꯑꯗꯨ ꯂꯩꯕ ꯀꯥꯟꯗ ꯚꯚꯤꯁꯥ ꯑꯦꯄ꯭ꯂꯥꯏ ꯕꯤꯚꯤꯁꯥ ꯍꯥꯏꯌꯦ ꯄꯥꯁꯄꯣꯔꯠ ꯄꯥꯁꯄ ꯇꯥꯎ ꯍꯔꯣ
ꯐꯁꯄꯠꯇꯣ ꯍꯅꯤ ꯁ ꯄꯩꯁꯥ ꯂꯩꯗꯕꯕꯤ ꯌꯥ ꯑꯩ ꯁꯣ ꯕꯔ ꯇꯔꯤꯅꯦ ꯀ ꯀꯔꯤ ꯍꯥꯏꯁꯤꯔ
ꯌꯥꯔꯣꯏꯅꯦ ꯅ ꯄꯥꯁꯦ ꯀꯣ ꯇꯧꯔꯣ ꯑꯩ ꯑꯗꯣ ꯑꯩ ꯁꯣꯟ ꯄꯥꯏꯈꯠꯂꯗꯤꯦ ꯁꯤꯁꯦ ꯌꯥꯔꯣꯏꯅꯦ ꯑꯩꯈꯣꯏꯒꯤ ꯍꯧꯖꯤꯛꯀꯤꯀꯣꯁꯦ
ꯍ ꯍꯣꯏ ꯌꯥꯔꯣꯏ ꯌꯥꯔꯣꯏ ꯁꯤꯗ ꯄꯥꯏꯈꯥ ꯀꯩꯅꯣ
ꯍꯧꯖꯤꯛꯀꯤꯗꯤ ꯉꯥꯏꯍꯥꯛꯇꯪ ꯄꯥꯏꯈꯠꯂꯔꯣꯏꯒꯦ ꯃꯤꯅꯤꯠ ꯈꯤꯇꯥꯡ ꯋꯥꯠ ꯆꯠꯄꯅꯤꯅ ꯃꯤꯅꯤꯠ ꯃꯉꯥ ꯋꯥꯠꯄꯅꯤꯅ
ꯑ
ꯃꯤꯅꯤꯠ ꯃꯉꯥꯁꯦ
ꯍ ꯍ ꯑꯩ ꯌꯥꯝꯅ ꯁꯥꯏ ꯑꯩꯗꯤ ꯗ꯭ꯔꯒ ꯅꯣꯕꯨꯛꯁꯨ ꯌꯥꯝꯅ ꯏꯅꯤꯡꯉꯥꯏ ꯂꯩꯕꯁꯤꯒ
ꯑꯩꯈꯣꯏꯁꯨ ꯑꯩꯈꯣꯏ ꯁꯨꯟꯅ ꯗ꯭ꯔꯥꯛ ꯅꯣꯠ ꯏꯔꯛꯄꯅꯤꯅꯦ ꯃꯥꯏ ꯃ ꯏ ꯉꯝꯖꯥꯔꯣ ꯏ ꯄꯥꯏꯅꯝꯖꯔꯣ
ꯑꯩ ꯅꯍꯥꯟ ꯅꯪꯉꯣꯟꯗꯒꯤ ꯋꯥꯆꯦꯞꯇ ꯐꯣꯇꯣ ꯊꯥꯔꯛꯄꯗꯣ ꯅꯪꯒꯤ ꯅꯪꯒꯤ ꯅꯪ ꯈꯪꯔꯛꯄ꯭ꯔꯥ ꯃꯅꯤꯡꯗ ꯂꯩꯔꯦ ꯍꯥꯏꯕꯗꯣ
ꯃꯅꯤꯡꯒꯥ
ꯑꯣꯏꯔꯕꯅꯤꯅ ꯃꯥꯒꯤ ꯃꯀꯣꯛ ꯈꯔꯁꯤꯗ ꯎꯕꯅꯦ ꯃꯥꯁꯨ ꯋꯥꯡꯕꯅꯤꯅꯀꯣ
ꯀꯔꯤ ꯏꯔꯣꯅꯦ ꯑꯩꯗꯤ ꯑꯣꯟꯅ ꯇꯥꯟꯅꯕ꯭ꯔꯣ ꯍꯥꯏꯁꯤꯕꯣ
ꯅꯠꯇꯦ ꯃꯥ ꯃꯅꯤꯡꯒꯜꯂꯦ ꯐꯅ ꯏꯁꯩ ꯁꯛꯄꯗ ꯃꯣꯏꯒꯤ ꯐꯥꯗꯔꯁ ꯗꯦ ꯅꯨꯃꯤꯠꯇꯣ
ꯎꯝ ꯀꯔꯤꯅꯣ ꯑꯩ ꯒ꯭ꯌꯥꯟ ꯇꯥꯗꯦ ꯗꯕꯃ ꯅꯪꯈꯤꯁꯦ
ꯇꯥꯑꯣꯣ ꯇꯥꯑꯣꯣ ꯇꯥꯗ ꯇꯥꯅꯤꯉ ꯇꯥꯗꯩꯅꯤ ꯀꯥꯏꯩꯅꯣ
ꯐꯣꯇꯣ ꯊꯥꯔꯛꯄ ꯍꯥꯏꯕ ꯅꯪ ꯑꯩꯉꯣꯟꯗ
ꯌꯥ
ꯑꯗꯨꯗꯣ ꯀꯔꯤꯕꯥ ꯈꯤꯇꯪ ꯋꯥꯡꯉꯦ ꯍꯥꯏꯕ
ꯍꯥꯥ
ꯀꯔꯤ ꯍꯥꯏꯕꯅꯣꯅ
ꯅꯪꯒ ꯑꯦꯇꯥ ꯍꯥꯏꯒꯗꯣꯅꯤ ꯅꯦꯃ ꯑꯗꯨ ꯅꯨꯃꯤꯠꯇꯗ ꯃꯅꯤꯡꯒ ꯂꯩꯔꯤꯔꯤ ꯃꯥꯒꯤ ꯐꯣꯇꯣ ꯌꯦꯡꯉꯨꯅꯦ ꯃꯀꯣꯛ ꯈꯔ ꯈꯛꯇ ꯎꯕꯅꯦ
ꯃꯅꯤꯡꯒ ꯂꯩꯕ ꯑꯩ ꯑꯩ
ꯃꯥꯒꯤ ꯄꯣꯛꯁꯨ ꯎꯕꯅꯤ
ꯑꯦ ꯈꯥꯡꯉ ꯗꯦꯗꯥ ꯅꯪ ꯃꯤꯉꯣꯟꯗ ꯐꯣꯇꯣ ꯊꯥꯕ ꯃꯥꯜꯂꯤ ꯋꯥ
ꯑ ꯅꯪꯦ ꯑꯗ ꯃꯂꯦꯗ ꯌꯦꯡꯉꯣ ꯌꯦꯡꯉ
ꯅꯍ ꯅꯍꯥꯟ ꯐꯣꯠꯇꯣ ꯊꯂꯛꯄꯗꯣ ꯀꯔꯤ ꯇꯧꯔꯦꯕ
ꯅꯪ ꯏꯅꯣ ꯄ ꯅꯤꯡ ꯂꯩꯦ ꯍ꯭ꯔꯣ
ꯑꯣꯗꯦ ꯑꯩꯗꯤ
ꯈꯔ ꯌꯦꯡꯉꯨꯅꯦ ꯖꯨꯝ ꯇꯧꯔꯒ
ꯑꯩꯗꯤ ꯑꯩꯗꯤ ꯀꯔꯤ ꯊꯥꯔꯛꯄ꯭ꯔꯥꯅ ꯑꯩꯅ ꯀꯣꯏꯁꯟ ꯃꯥꯔꯛ ꯊꯥꯔꯒ ꯌꯥꯝ ꯅꯪꯁꯨ ꯇꯨꯃꯤꯟꯅꯩꯌꯦ
ꯑꯩꯗꯤ ꯅꯪ ꯒ꯭ꯌꯥꯟ ꯇꯥꯔꯔꯕꯅꯤ ꯑꯩꯁꯨ ꯆꯥꯔꯆꯇ ꯃꯅꯨꯡꯗ ꯂꯩꯔꯒ ꯊꯥꯕꯤꯕꯅꯤꯅ ꯑꯩꯁꯨ ꯊꯕꯛ
ꯌꯦꯡꯒꯦ ꯑꯩ ꯍꯧꯖꯤꯛ ꯑꯃꯨꯀ ꯌꯦꯡꯒꯦ ꯑꯗꯣ ꯑꯩꯗꯤ ꯎꯗꯤ ꯎꯗꯦꯀꯣ
ꯌꯦꯡꯉꯣ ꯄꯥꯡꯗꯣꯏꯒꯤ ꯃꯅꯤꯡꯗ ꯂꯩꯏꯕꯅꯦ ꯃꯥꯗ ꯂꯦꯞꯄ꯭ꯔꯒ
ꯑꯣꯅꯥꯃ ꯍꯧꯖꯤꯛ ꯈꯥꯏꯕꯒꯤ ꯈꯤꯇꯪ ꯔꯨꯋꯦ
ꯎꯝ ꯅꯪꯗ ꯐꯇꯣ ꯊꯥꯕꯁ ꯁꯣꯏꯔꯝꯒꯅꯤ ꯈꯜꯂꯝꯃꯤꯅꯤ ꯃꯗꯨ ꯅꯨꯃꯤꯠꯀꯤꯗ
ꯑꯩꯗꯤꯀꯣ ꯃꯁꯤ ꯅꯨꯄꯤꯁꯦ ꯀꯔꯤ ꯊꯥꯕ꯭ꯔꯥ ꯃꯀꯣꯛꯀꯁꯦ ꯆꯥꯛꯑꯕ꯭ꯔꯥꯅ ꯂꯥꯛ ꯏꯁꯟꯗ ꯌꯦ ꯍꯥꯜꯂꯤꯅꯦ ꯀꯔꯤ ꯏꯅ ꯅꯝꯕꯔ ꯅꯥꯏ ꯃ ꯀꯣꯏꯁꯟ ꯃ ꯀꯣꯊ ꯍꯥꯏꯁ ꯏ ꯀꯣꯏꯁꯥꯃ ꯊꯖꯤꯜꯗꯦ ꯍꯥꯏꯦꯕꯒ
ꯒ꯭ꯌꯥꯟ ꯇꯥꯕ꯭ꯔꯥ ꯍꯧꯖꯤꯛꯇꯤ
ꯌꯦꯁ ꯑ ꯀ꯭ꯋꯥꯠ ꯗ ꯄꯥꯏ ꯌꯥ ꯌꯥ
ꯍꯣꯏ ꯍꯣꯏ ꯑꯩꯈꯣꯏꯗꯤ ꯏꯪꯂꯤꯁ ꯈꯪꯗꯦ ꯃꯩꯇꯩꯂꯣꯟ ꯈꯛꯇꯪ ꯉꯥꯡꯁꯦ ꯑꯩꯗꯤ ꯏꯪꯂꯤꯁ ꯈꯪꯗꯦ
ꯏꯪꯂꯤꯁ ꯌꯥꯝ ꯈꯪꯕ ꯃꯤꯅ ꯃꯩꯇꯩꯂꯣꯟ ꯈꯪꯗꯕ ꯆꯥꯕ ꯅꯝꯃꯥꯏꯗꯣ ꯀꯤꯟ ꯊꯥꯔꯛꯑꯅꯤ ꯑꯗꯨꯗꯤ ꯎ ꯑ ꯐꯤ ꯐꯥ ꯐꯤ ꯐꯥ ꯐꯥ ꯉꯍꯥꯛ ꯂꯩꯔꯒ ꯑꯃꯨꯛꯀ ꯀꯣꯜ ꯇꯧꯅꯁꯤꯀꯣ
ꯄꯨꯖꯤꯈ꯭ꯔꯣ
ꯍ ꯍꯧꯖꯤꯛꯄꯨꯗꯤ ꯁꯥꯟꯅꯈꯤꯅꯤꯗ ꯑꯩꯅ ꯍꯥꯏꯕꯗꯤ ꯉꯥꯏꯍꯥꯛ ꯃꯤꯅꯤꯠ ꯑꯅꯤ ꯂꯣꯏꯔꯒ ꯑꯗꯨꯅꯦ ꯑꯩ ꯅꯄꯥꯗꯣ ꯀꯣꯜ ꯇꯧꯒꯦ ꯀꯣꯜꯕꯦꯛ ꯇꯧꯒꯦ ꯀꯔꯤ ꯂꯩꯕ꯭ꯔꯥꯅ ꯑꯩ ꯇꯨꯝꯕ꯭ꯔꯥ ꯂꯝꯅꯤꯅꯦ ꯑꯦꯅꯀꯣ ꯄꯥꯏ ꯈꯥ ꯇ ꯄꯩꯁꯦ
ꯍꯣꯏ ꯍꯣꯏ
ꯅꯪ ꯅ ꯍꯟꯊꯔꯛꯄ ꯅꯝꯕꯔꯗꯣ ꯃꯆꯦꯒꯤ ꯅꯝꯕꯔꯣ
ꯑ ꯃꯆꯦꯒꯤ ꯍꯣꯏ ꯁꯤꯡꯒꯥꯄꯨꯔꯗ ꯂꯩꯔꯤꯕꯕ ꯅꯨꯄꯤꯒꯤ ꯅꯝꯕꯔꯗꯨꯅꯦ ꯃꯗꯨꯗꯣ
ꯑꯣ ꯑꯗꯨꯣ ꯃꯥꯗꯣ ꯎꯝ ꯍꯣꯁꯄꯤꯇꯥꯜꯗ ꯇ ꯇꯧꯕ꯭ꯔꯥ ꯍꯣꯝ ꯀꯦꯌꯔꯗ ꯇꯧꯕ꯭ꯔꯥ
ꯑꯩ ꯈꯪꯗ꯭ꯔꯦ ꯑꯩꯁꯨ ꯀꯥꯎꯈ꯭ꯔꯦ ꯅꯍꯥꯟ ꯍꯥꯡꯕꯤꯔꯝꯕꯗꯣ ꯅꯪ ꯇꯦꯛꯁ ꯊꯥꯔꯣ
ꯑꯩꯗꯣ ꯍꯧꯖꯤꯛ ꯗꯥꯎꯠ ꯌꯥꯝ ꯂꯩꯕ ꯑꯗꯨꯒꯤ ꯆꯀꯠ ꯆꯀꯠ ꯈꯪ ꯍꯥꯏꯗꯤ ꯗꯨꯕꯥꯏ ꯗꯨꯕꯥꯏꯒꯤꯁꯨ ꯍꯥꯡꯕ ꯑꯗꯨꯒ ꯀꯩꯅꯣꯁꯨ ꯍꯥꯡꯉꯤ ꯑꯗꯨꯒꯤ ꯑꯩ ꯑꯗꯨ ꯑꯩꯈꯣꯏ ꯑꯣꯏꯗ꯭ꯔꯦ ꯍꯥꯏꯕ ꯀꯥꯟꯗ ꯑꯃꯨꯛꯀ ꯍꯥꯡꯒꯦꯅ ꯁꯀꯤꯞ ꯇꯧꯕ ꯩꯅꯅꯥ ꯑꯗꯨ
ꯍ ꯑꯥ ꯑꯥ ꯑꯍꯥ ꯍꯥꯏ ꯀꯁꯁꯨ ꯅꯍꯥꯏ ꯑ ꯍꯥꯏꯕꯗꯤ ꯃꯤꯁꯨ ꯃꯊ ꯊꯕꯛ ꯂꯩꯔꯒ ꯂꯁꯦꯁꯨ ꯑꯩꯈꯣꯏ ꯍꯥꯡꯉꯝꯃꯤꯗꯅ ꯑꯗꯣ ꯃ ꯇ ꯂꯩꯇꯒꯝ ꯀꯠꯇꯨꯑꯦ
ꯍꯣꯏ ꯑꯗꯣ ꯅꯪ ꯁꯦꯂꯔꯤꯗꯤ ꯀꯌꯥ ꯆꯥꯏ ꯈꯪꯕ꯭ꯔꯥ
ꯃꯣꯏꯗꯤ ꯋꯥꯟ ꯂꯈ ꯍꯦꯂꯅꯤ ꯇꯨ ꯂꯥꯛ ꯁꯨꯔꯃꯅꯤ
ꯆꯍꯤ ꯀꯌꯥꯝ ꯀꯨꯏ ꯅꯪ ꯑꯝꯇ ꯍꯥꯡꯕꯤꯌꯨꯅꯦ ꯍꯣꯝ ꯅꯔꯁ ꯍꯣꯝ ꯅꯔꯁ ꯑꯣꯔ ꯍꯣꯁꯄꯤꯇꯥꯜ ꯅꯔꯁꯔ ꯑꯦꯟ ꯗꯦꯟ ꯑꯦꯖꯦꯟꯒꯤ ꯂꯨꯄꯥ ꯀꯌꯥ ꯄꯤꯔ ꯆꯠꯈꯤꯕ꯭ꯔꯥꯗꯣ ꯍꯥꯡꯕꯤꯌꯨꯅꯦ ꯑꯗꯨ ꯈꯛꯇ
ꯑꯩꯗꯣ ꯍꯥꯡꯅꯤꯡꯗ꯭ꯔꯦ ꯅꯍꯥꯟꯁꯨ ꯍꯥꯡꯉꯝꯅꯤꯅ ꯑꯗ ꯏꯃꯥꯟꯕꯤꯕꯨꯁꯨ ꯑꯦ ꯍꯧꯖꯤꯛ ꯀꯣꯜ ꯇꯧꯅꯗ꯭ꯔꯦ ꯃꯥꯒꯤ ꯃꯥꯒꯤ ꯇꯣꯉꯥꯟ ꯂ ꯂꯩꯈꯃꯤꯅꯤꯅ ꯐꯦꯛ ꯍꯅ ꯑꯣꯏꯅ ꯍꯥꯡꯅ ꯐꯥꯔꯦ
ꯅꯁꯦ
ꯐꯖꯅ ꯍꯥꯎꯔꯁꯦ ꯑꯩꯗꯣ ꯑꯗꯨꯃꯥꯏꯅ ꯇꯧꯅꯤꯡꯕꯅꯤꯒ ꯎ
ꯑꯗꯨꯗꯤ ꯍꯣꯡꯗ꯭ꯔꯌꯥ ꯊꯝꯃꯒꯦ ꯀ
ꯍ ꯍꯣꯏ ꯊꯝꯃꯦ ꯊꯝꯃꯣ ꯊꯝꯃꯦ ꯑ ꯍꯣꯏ